ꯍꯜꯂꯣ
ꯑꯣ ꯍꯜꯂꯣ ꯒꯨꯗ ꯏꯚꯅꯤꯡꯡ
ꯒꯗ ꯏꯚꯅꯤꯡ ꯆꯜꯍꯦ
ꯀꯩꯗꯧꯔꯤꯒꯦ
ꯎꯨꯡ ꯀꯊꯥꯔꯤ ꯅꯣꯏꯗꯤ ꯀꯩꯗꯧꯅꯔꯤꯒꯦ
ꯑꯩꯁꯨ ꯑꯗꯨꯝ ꯂꯩꯌꯦꯗ ꯅꯪ ꯐꯣꯟ ꯂꯥꯛꯄ ꯉꯥꯏ ꯂꯩꯕꯅꯤꯅꯦ ꯉꯁꯥꯏꯗꯒꯤ
ꯑꯣ ꯉꯁꯥꯏꯥꯏꯗꯒꯤ ꯆꯠꯇꯕ
ꯍ ꯑꯩꯗ ꯑꯦꯅꯦ ꯑꯁ ꯆꯠꯇ꯭ꯔꯁꯨ ꯐꯣꯟ ꯕꯦꯇ꯭ꯔꯤ ꯑꯣꯐ ꯑꯣꯏꯔꯁꯨ ꯅꯪ ꯂꯥꯛꯀꯦ ꯐꯒꯅꯤ ꯍꯥꯏꯦꯅ ꯐꯣꯟꯗ ꯉꯥꯏ ꯄꯥꯏꯔꯦ ꯂꯩꯅꯤꯅꯦ
ꯑꯗꯨꯗ ꯉꯁꯥꯏꯗꯒꯤ ꯆꯠꯇ꯭ꯔꯁꯨ ꯍꯟꯖꯤꯟ ꯍꯟꯖꯤꯟ ꯇꯧꯕ ꯁꯨꯝ ꯆꯠ ꯍꯦꯛ ꯆꯠꯇꯕ
ꯑꯣ ꯑꯣ ꯑꯣ ꯑꯣ ꯑꯣ ꯑꯁ ꯕꯦꯔꯥꯅꯍꯦ ꯑꯗꯨ ꯏꯕꯥꯅꯤꯉꯩꯁꯤꯗꯤ
꯭ꯔꯦꯅꯦ
ꯀꯩꯗꯧꯔꯤꯅꯣ ꯅꯪꯗꯤ
ꯀꯩꯁꯨ ꯇꯧꯗꯦ ꯑꯗꯨꯝ ꯂꯩꯔꯤꯕ
ꯎꯝ ꯀꯩꯀꯩ ꯇꯧꯔꯒꯦ ꯉꯁꯤꯗꯤ
ꯑꯁꯤ ꯁꯦ ꯀꯩꯁꯨ ꯇꯧꯗꯦ ꯌꯨꯝꯗ ꯑꯗꯨꯝꯅꯦ ꯀꯩꯁꯨ ꯇꯧꯗ꯭ꯔꯦ ꯌꯨꯝꯗ ꯂꯩꯔꯒ ꯑꯗꯨꯝ ꯆꯥꯕ ꯊꯛꯄ ꯌꯨꯝꯗ ꯂꯩꯕ ꯑꯗꯨ ꯃꯉꯥꯏꯔꯦ ꯅꯣꯏꯅꯤ ꯆꯥꯛ ꯆꯥꯅꯔꯕ꯭ꯔꯣ
ꯆꯥꯗ꯭ꯔꯤꯗ ꯁꯤ
ꯈꯔ ꯙꯤꯡ ꯃꯥꯟꯒꯤꯣꯏ
ꯆꯥꯗ꯭ꯔꯤꯗ ꯆꯥꯛꯁꯤꯦ ꯊꯣꯡꯉ ꯂꯩꯔ
ꯎꯝ
ꯅꯣꯏꯗꯤ
ꯑꯩꯈꯣꯏꯁꯨ ꯊꯣꯡꯉꯤ
ꯀꯩ ꯌꯦꯟꯖꯥꯡ ꯇꯧꯔꯒꯦ ꯁꯤꯅꯤ
ꯈꯪꯗꯦ ꯎꯁꯣꯏ ꯊꯣꯡꯡꯂꯝꯒꯅꯤ ꯑꯩꯈꯣꯏ ꯃꯥꯅ ꯊꯣꯡꯉꯅꯤ ꯑꯩ ꯉꯁꯤ ꯆꯥꯛꯈꯨꯝꯗ ꯆꯪꯗ꯭ꯔꯦ ꯑꯩꯈꯣꯏ ꯏ ꯃꯥꯅ ꯂꯣꯏꯁꯤꯜꯂꯦ
ꯑꯁ ꯎꯁꯣꯏꯗꯤ ꯍꯥꯎꯅꯤꯍ
ꯅꯣꯏꯗꯤ ꯀꯩꯃꯠꯇ ꯑꯣꯏꯅ ꯇꯧꯔꯒꯦ ꯉꯁꯤꯒꯤ
ꯈꯪꯗꯦꯅꯦ ꯑꯩꯁꯨ ꯃꯣꯏ ꯑꯩꯈꯣꯏ ꯏ ꯃꯥ ꯀꯔꯤ ꯊꯣꯡꯕ꯭ꯔꯥ ꯃꯥ ꯀꯤꯠꯆꯟꯗ ꯀꯩ ꯀꯩꯅꯣꯗꯤ ꯇꯧ ꯑꯗꯨ ꯑꯩ ꯌꯦꯡꯍꯧꯗ꯭ꯔꯦ ꯅꯪ ꯐꯣꯟ ꯂꯥꯛꯀꯅꯤ ꯍꯥꯏꯕꯒꯤꯡ ꯆꯥꯛꯂꯤꯉꯥꯏꯅ ꯂꯩꯕꯗꯨꯗꯪ
ꯍ ꯃꯤ ꯀꯅꯥꯝ ꯂꯩꯇꯕ ꯃꯐꯝꯗ ꯍꯥ ꯃꯈꯣꯟꯇꯨꯕꯗ
ꯕꯦꯔꯥꯅꯤꯁꯤ ꯊꯕ ꯃ ꯄꯨꯂꯞ
ꯑ ꯀꯥꯡꯁꯣꯏ ꯃꯥꯜꯂꯦꯗ
ꯀꯥꯡꯁꯣꯏ ꯎꯝ ꯑꯗꯨꯅ ꯍꯥꯎꯔꯦ ꯀꯥꯡꯁꯣꯏꯅ ꯐꯥꯔꯦ
ꯂꯅꯒ ꯑꯗꯨꯕꯨ ꯏꯁꯀꯥꯎꯟꯁꯦ ꯈꯤꯇꯪꯅꯤ ꯌꯥꯔꯣꯏꯗ ꯎꯝ
ꯆꯤꯍꯥꯎ ꯊꯤꯅ ꯆꯤꯍꯥꯎ ꯊꯤꯅ
ꯊꯣꯡꯕꯤꯕꯗ ꯍꯦꯛꯇ ꯆꯥꯒꯗꯕ ꯆꯤꯜꯍꯥꯎ ꯊꯤꯅꯤꯡꯗꯤ ꯏꯁꯥꯅ ꯄꯨꯔꯛꯑꯒ ꯊꯣꯡꯕ ꯇꯥꯕ
ꯊꯥꯎ ꯌꯥꯎꯗ꯭ꯔꯗꯤ ꯌꯥꯗꯕ ꯑꯃ ꯌꯥꯎꯏꯤꯅꯦ
ꯎꯝ ꯊꯥꯎꯗ ꯉꯥꯎꯕ ꯈꯣꯏꯔꯦ ꯁꯤꯁꯦ
ꯈꯪꯗ꯭ꯔꯦ ꯀꯔꯤ ꯇꯧꯏꯔ ꯉꯥꯏꯕ ꯇꯥꯔꯦ ꯍꯣꯔꯦꯟ
ꯅꯣꯏꯗꯤ ꯕꯣꯜꯒ ꯀꯅꯥꯗ ꯁꯞꯄꯣꯔꯠ ꯇꯧꯅꯔꯒꯦ ꯕꯣꯜꯗꯣ
ꯑꯩꯈꯣꯏꯗꯤ ꯀꯔꯤꯒꯤꯅꯣꯅꯦ ꯑꯁ ꯅꯪ ꯁꯞꯄꯣꯔꯠ ꯇꯧꯕꯗꯨꯅꯦ ꯏꯕꯥꯅꯤ ꯃꯦꯁꯤꯗꯨꯅꯤꯅꯦ ꯀꯔꯤꯅꯣꯅꯦꯍꯦ ꯅꯪ
ꯑꯁ ꯑꯁ ꯁꯣꯏꯔꯦ ꯑꯩꯗꯤ ꯃꯦꯆꯤ ꯅꯨꯡꯁꯤꯗꯦ ꯐ ꯂ ꯆꯂꯦꯦ
ꯀꯔꯤꯅꯣꯅꯦ ꯅꯪ ꯍꯥꯏꯔꯤꯁꯤꯕ
ꯂꯥꯂꯦꯅꯦ ꯎꯝ
ꯑꯁ ꯃꯦꯁꯤ ꯇꯧꯔꯦꯍꯦ ꯏꯅꯦ ꯅꯪꯒꯦ
ꯑꯗꯣ ꯃꯦꯁꯤ ꯃꯥꯅ ꯁꯦꯅꯕꯕꯨꯗꯤ ꯐꯖꯩꯌꯦꯀꯣ ꯑꯗꯨ ꯑꯣꯏꯔꯁꯨ ꯈꯪꯗꯦ ꯄꯥꯝꯕ ꯊꯣꯛꯇꯦ ꯃꯥ
ꯑꯥ ꯑꯗꯨꯕꯗꯤ ꯀꯩꯅꯣ ꯒ꯭ꯔꯦꯇꯦꯁ ꯑꯣꯐ ꯑꯣꯜ ꯇꯥꯏꯝ ꯗꯤꯕꯦꯠ ꯇꯧꯕꯅꯤꯅꯀꯣ ꯑꯗꯨꯕꯨꯗꯤ ꯎꯝ ꯃꯦꯁꯤꯒꯤ ꯑꯩꯗꯤ ꯄꯥꯝꯗꯤ ꯄꯥꯝꯃꯦ ꯃꯦꯁꯤꯁꯤꯀꯣ ꯎꯝ ꯀꯅꯥꯅꯣ ꯅꯠꯇ꯭ꯔꯣ ꯅꯥꯎꯗꯧ ꯑꯣꯏꯔꯣ ꯅꯪꯕꯣ
ꯑꯩ ꯀꯥꯅꯝ ꯂꯩꯇꯦ꯫ ꯀꯅꯥꯝꯇꯕꯨꯁꯨ ꯁꯞꯄꯣꯔꯠ ꯇꯧꯗꯦ ꯀꯅꯥꯝꯇꯁꯨ ꯄꯥꯝꯗꯦ
ꯑꯗꯨꯗꯤ ꯑꯦꯞ ꯁꯤ ꯔꯦꯡꯗꯥ ꯍꯥꯏꯕꯗꯤ ꯁꯞꯄꯣꯔꯠ ꯇꯥꯑꯣꯔꯝꯒꯅꯤꯅꯦ
ꯀꯩꯕ
ꯑꯦꯞ ꯁꯤ ꯔꯦꯡꯗꯥꯏ ꯑꯩꯈꯣꯏ ꯑꯦꯞ ꯁꯤ ꯔꯦꯡꯗꯥꯏꯒꯤ
ꯑꯦꯐ ꯁꯤ ꯕꯦꯡꯗ ꯑꯁ ꯑꯗꯨꯁꯨ ꯈꯪꯗꯦꯅꯦ ꯑꯗꯨꯁꯨ ꯑꯗꯣ ꯑꯗꯨꯕꯨꯗꯤ ꯑꯩꯈꯣꯏ ꯌꯥꯎꯕꯅꯤꯅ ꯈꯔ ꯇꯧꯕ ꯇꯥꯔꯦꯗꯅ
ꯇꯧꯅꯤꯡꯒꯦꯔ ꯇꯧꯅꯤꯡꯔꯣꯏꯔ ꯑꯁꯤ ꯅꯨꯡꯉꯥꯏꯔꯔꯣꯏꯕ
ꯍꯣꯏꯅꯦ ꯈꯤꯇꯪ ꯑꯣꯏꯔꯁꯨ ꯌꯥꯎꯅꯦ ꯑꯗꯨꯗꯤ
ꯑ ꯈꯤꯇꯪ ꯑꯣꯏꯔꯁꯨ ꯃꯗꯨꯗꯤ ꯌꯥꯎꯋꯅ ꯑꯩꯅ ꯁꯄꯣꯔꯠ ꯇꯧꯕꯁꯦ ꯖꯄꯥꯟ ꯑꯣꯏꯅ ꯇꯧꯋꯦꯕꯀꯣ ꯑꯗꯨ ꯃꯣꯏꯗꯤ ꯉꯟꯅ ꯂꯩꯈꯤꯗ꯭ꯔꯦꯍꯦ
ꯍꯣꯏ ꯍꯣꯏ ꯑꯁ
ꯎꯝ
ꯑꯁ ꯅꯨꯡꯉꯥꯏꯇꯦ ꯍꯥꯏ ꯐꯖꯅꯗꯤ ꯁꯥꯟꯅꯕꯅꯦ ꯑꯗꯨ ꯁꯤꯕꯁꯨ ꯄꯨꯔꯥ ꯐꯨꯜ ꯕꯦꯁꯇꯀꯣ ꯌꯥꯝ ꯐꯖꯅ ꯀꯩꯅꯣ ꯇꯧꯗꯤ ꯇꯧꯅ ꯖꯄꯥꯟ
ꯍꯥꯏꯗꯤ ꯌꯥꯝ ꯅꯨꯡꯁꯤ ꯃꯣꯏꯕꯨꯗꯤ ꯄꯥꯝꯃꯦ ꯃꯣꯏꯅ ꯎꯝ ꯀꯩ ꯑꯩꯅ ꯁꯥꯟꯅꯕ ꯃꯣꯏ ꯋꯥꯈꯜ ꯀꯩ ꯀꯩ ꯀꯩ ꯈꯪꯗꯦ ꯃꯣꯏꯗꯤ ꯂꯣꯏ ꯄꯥꯝꯃꯦ꯫ ꯃꯣꯏꯗꯤ ꯑꯦꯁꯤꯌꯥꯟ ꯑꯗꯨꯝ ꯑꯣꯏꯕꯅꯤꯅꯀꯣ ꯈꯤꯇꯪ ꯑꯣꯏꯁꯨ ꯃꯥꯟꯅꯕ ꯑꯩꯗꯤ ꯑꯩꯈꯣꯏꯒꯤ ꯈꯤꯇꯪ ꯑꯣꯏꯔꯁꯨ ꯌꯥꯎꯋꯦꯅ ꯑꯩꯈꯣꯏ ꯈꯟ ꯁꯤ ꯑꯣꯏꯔꯗ꯭ꯔꯁꯨ ꯑꯗꯨꯅꯤꯗ
ꯑꯁ ꯄꯝꯗꯦꯅꯦ ꯅꯪ ꯕ꯭ꯂꯨ ꯁꯝꯔꯥꯏꯅ ꯋꯦꯞ ꯍꯟꯗꯛꯇꯪꯁꯨ ꯍꯦꯟꯅ ꯈꯔ ꯀꯩꯅꯣ ꯇꯧꯕ ꯃꯥꯜꯂꯦ꯫ ꯑꯩꯈꯣꯏ ꯑꯦꯁꯤꯌꯥꯒꯤꯀ ꯑꯣꯏꯅꯀꯣ ꯃꯣꯏ ꯁꯤꯕꯁꯨ ꯄꯨꯔꯥ ꯌꯥꯝ ꯐꯨꯜꯗ ꯀꯩꯅꯣ ꯇꯧꯈꯤꯕꯅꯦ ꯃꯣꯏ ꯁꯥꯟꯅꯔꯈꯤꯕꯗ ꯂꯥꯁ ꯃꯕꯦꯠꯁꯨ ꯑꯩ ꯀꯅꯥꯅꯣ ꯃꯇꯧ ꯀꯥꯎ ꯀꯥꯎ ꯕ꯭ꯔꯥꯖꯤꯜ ꯑꯣ ꯕ꯭ꯔꯖꯤꯜꯒ ꯃꯥꯜꯂꯦ ꯎꯝ
ꯑꯩꯗꯤ ꯈꯪꯗꯦ ꯌꯦꯡꯕꯕꯨꯗꯤ ꯌꯦꯡꯗꯕ ꯌꯦꯡꯗꯤ ꯌꯦꯡꯗꯦꯕ ꯑꯗꯨꯕꯨ ꯁꯞꯄꯣꯔꯇꯤ ꯇꯧꯕ ꯑꯁꯤꯅꯦ ꯑꯩꯁꯦ
ꯑꯩꯁ ꯅꯪ ꯁꯞꯄꯣꯔꯠ ꯇꯧꯕꯗꯨ ꯌꯥꯝꯅ ꯀꯩꯅꯣ ꯇꯧꯈ꯭ꯔꯕꯅꯦꯍꯦ ꯌꯦꯡꯗ꯭ꯔꯁꯨ ꯃꯤ ꯁꯞꯄꯣꯔꯠ ꯇꯧꯕ ꯍꯥꯏꯕꯕꯁꯤ ꯌꯥꯝ ꯐꯔꯕꯅꯤ
ꯎꯝ ꯎꯝ ꯐꯕꯅꯦ ꯄꯣꯖꯤꯇꯤꯚ ꯑꯣꯏꯅ ꯂꯣꯏ ꯂꯩꯒꯗꯕꯅꯤ꯫ ꯑꯩꯈꯣꯏ ꯇꯤꯝꯗꯤ ꯄꯣꯖꯤꯇꯤꯕ ꯇꯤꯝꯅꯤꯅ
ꯑꯗꯨꯅꯦꯕꯥ ꯃꯔꯨꯑꯣꯏꯕꯗꯤ ꯅꯪ ꯀꯩꯅꯣ ꯀꯔꯤ ꯎꯝ ꯍꯧꯁꯤꯗꯦ ꯍꯧꯒꯠꯄꯗꯒꯤ ꯀꯔꯤ ꯀꯔꯤ ꯇꯧꯔ ꯂꯩꯕꯅꯣ ꯅꯪꯕꯨ
ꯑꯁ
ꯈꯪꯅꯤꯡꯉꯤꯅꯦ ꯑꯃꯔꯛ ꯍꯥꯏꯕꯤꯔꯛꯑꯣꯅꯦ
ꯍꯥꯑꯣꯒꯠꯂꯦ ꯑ ꯈꯪꯗꯦꯅꯦ ꯀꯔꯤ ꯇꯧꯕ ꯌꯥꯕ ꯊꯕꯛ ꯂꯣꯏ ꯇꯧꯕꯤꯈ꯭ꯔꯦ꯫
ꯑꯩꯅ ꯍꯪꯂꯒꯥ ꯀꯔꯤ ꯀꯔꯤ ꯇꯧꯈ꯭ꯔꯕ꯭ꯔꯣ ꯀꯗꯥꯏ ꯀꯗꯥꯏ ꯉꯁꯤꯒꯤ ꯅꯨꯃꯤꯠꯇꯣ
ꯉꯁꯤ ꯃꯛꯇ ꯑꯩꯅ꯫ ꯑ ꯅꯤꯡꯊꯧ ꯀꯥꯕꯗꯒꯤꯅ꯫ ꯏꯔꯥꯏꯐꯥꯎ ꯆꯠꯄ ꯃꯐꯝ ꯑꯃ ꯂꯩꯌꯦ
ꯑꯣ
ꯊꯕꯛ ꯊꯕꯛ ꯍꯥꯏꯗꯤ ꯁꯨꯝ꯫ ꯑꯗꯨ ꯆꯠꯂꯦ ꯑꯗꯨ ꯃꯐꯝꯗꯨꯗ ꯑꯃꯨꯛ ꯆꯠꯂꯦ ꯍꯜꯂꯛꯑꯦ ꯂꯩꯔꯦ ꯑꯃꯨꯛ ꯆꯠꯂꯦ ꯍꯜꯂꯛꯑꯦ ꯂꯩꯔꯦ ꯁꯤ ꯈꯛ ꯉꯥꯏꯔꯦ꯫ ꯀꯩꯁꯨ ꯑꯇꯣꯞꯄ ꯇꯧꯗꯦ ꯍꯤꯟꯕ ꯗꯨꯄ ꯍꯟꯕ ꯑ ꯋꯥꯉ ꯌꯥꯂ ꯂꯩꯗꯦꯗ
ꯉꯁꯤ ꯃꯟꯗꯦꯅꯤꯅꯀꯣ
ꯎꯝ ꯃꯟꯗꯦ ꯕꯣꯔꯤꯡ ꯗꯦꯅꯦ ꯉꯁꯤꯁꯦ ꯃꯟꯗꯦ ꯍꯥꯏꯕ ꯅꯨꯃꯤꯠꯁꯦ ꯁꯨꯡ ꯄꯥꯝ ꯍꯦꯛ ꯄꯥꯝꯖꯗ꯭ꯔꯦ
ꯎꯝ ꯃꯅꯤꯝ ꯍꯣꯏ ꯌꯥꯝꯅ ꯑꯗꯨꯃꯥꯏꯅꯅ
ꯅꯪꯗꯤ ꯀꯔꯤ ꯀꯔꯤ ꯇꯧꯔꯒ ꯂꯩꯕꯣ ꯉꯁꯤ ꯅꯨꯃꯤꯠ ꯆꯨꯞꯄ
ꯑꯩꯁꯨ ꯉꯁꯤ ꯊꯕꯛ ꯆꯠꯂꯦ ꯊꯕꯛ ꯆꯠꯂꯒ ꯑꯁ ꯑꯩꯁꯨ ꯅꯍꯥꯟꯗꯒꯤ ꯋꯥꯔꯕꯀꯣ ꯊꯕꯛꯇꯀꯣ
ꯎꯝ
ꯊꯕꯛ ꯆꯥꯗꯉ ꯑꯁ ꯁꯨꯛꯇꯤ ꯊꯥꯔꯒꯦꯅ ꯐꯤꯐꯇꯤꯟ ꯗꯦꯖ ꯊꯥꯔꯒꯅꯦ ꯍꯟꯗꯛ ꯖꯨꯂꯥꯏꯒꯤꯗ ꯑ ꯇ꯭ꯋꯦꯟꯇꯤ ꯇ꯭ꯋꯦꯟꯇꯤ ꯟ ꯊꯥꯔꯇꯤ ꯐꯥꯎꯗꯤ ꯑꯗꯨꯝ ꯂꯩꯔꯁꯤꯅ꯫ ꯆꯤꯊꯤ ꯊꯥꯈꯤꯕꯅꯦ
ꯑꯩꯅꯦ
ꯁꯤ ꯊꯥꯔꯦ ꯑꯗꯣ ꯍꯌꯦꯡꯗꯒꯤ ꯀꯩꯅꯣ ꯇꯧꯕ ꯌꯥꯕ꯭ꯔꯥ ꯍꯥꯏꯔꯒ ꯑꯁ ꯅꯪꯒꯤꯗ ꯈꯨꯗꯛꯇ ꯑꯣꯏꯕꯅꯤꯅ ꯁꯤꯛꯁꯇꯤꯟꯒꯤ ꯑꯣꯏꯕ ꯑꯣꯏꯅ ꯁꯤꯛꯁꯇꯤꯟ ꯇꯨ ꯊꯥꯔꯇꯤ ꯎ ꯊꯈꯣꯏ꯫
ꯁꯨꯇꯤꯒꯤ ꯋꯥꯔꯤ ꯇꯥꯔꯗꯤ ꯅꯨꯡꯉꯥꯏꯅꯤ
ꯑꯁ ꯅꯝꯐꯨꯗꯅꯍꯦ ꯄꯥꯛ ꯇꯧꯕ ꯌꯥꯗꯦ ꯃꯣꯏꯁꯨ ꯈꯪꯕꯅꯤꯅ ꯄꯤꯕꯤꯔꯦꯁꯤꯗꯤ ꯒ ꯌꯨꯝꯗ ꯂꯩꯔꯒꯅ ꯈꯔ꯫ ꯔꯤꯂꯦꯛꯁ ꯇꯧꯔꯒꯦꯔꯥ
ꯊꯕꯛꯇꯤ ꯋꯥꯕ ꯊꯕꯛ ꯉꯥꯛꯇꯅꯤꯅ ꯅꯨꯡꯉꯥꯏꯕ ꯊꯕꯛꯇꯤ ꯂꯩ ꯌꯥꯝꯅ ꯂꯩꯇꯕꯅꯦ
ꯃꯥꯅꯦ ꯃꯥꯅꯦ ꯍꯤ
ꯑꯁ ꯇꯧ ꯏꯁꯩ ꯁꯛꯑꯣ ꯈꯪꯗ꯭ꯔꯦ ꯉꯥꯡꯅꯤꯉꯥꯏ
ꯎꯝ꯫ ꯇꯥꯟꯗꯣꯏꯅ ꯇꯨꯖꯪꯉꯩ ꯄꯟꯇꯤꯗꯦ ꯍꯥꯏꯕꯗꯣ ꯑꯩꯈꯣꯏ ꯒꯨꯔꯨꯁꯤ ꯌꯥꯝꯅ ꯁꯛꯑꯝꯕ ꯏꯁꯩꯗꯣ ꯑꯗꯨꯒ ꯆ꯫ ꯃꯅꯥꯔꯦꯅꯦ
ꯑꯩꯗꯤ ꯀꯔꯤ ꯏꯁꯩꯕꯨ ꯁꯛꯔꯛꯇꯅꯣ ꯉꯍꯥꯛꯇꯪ ꯄꯥꯈꯠꯂꯨꯔꯦ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
ꯁꯦꯔꯥꯟ ꯇꯨꯔꯥꯟ ꯁꯛꯔꯛꯇꯅ ꯑꯩꯗꯤꯀꯣ ꯃꯥꯡꯖꯔꯦ
ꯍꯥꯍꯥꯍꯥꯍꯥꯍꯥ ꯅꯣꯡꯃ ꯁꯛꯄꯤꯒꯦꯍꯦ ꯅꯪꯗꯨ ꯁꯛ ꯏꯕꯥꯅꯤ ꯁꯛꯃꯤꯟꯅꯒꯗꯧꯕꯅꯦ ꯀꯔꯤꯅꯣ
ꯑꯁ ꯑꯩꯈꯣꯏꯗꯤ ꯍꯩꯖꯗ꯭ꯔꯦ ꯏꯁꯩ ꯁꯛꯄꯒ ꯍꯩꯖꯗꯦ
ꯇꯥꯕꯒꯤ ꯊꯕꯛꯇ ꯉꯥꯏꯔꯦ ꯍꯩꯕ
ꯀꯨꯏꯔꯦꯅꯦ ꯊꯦꯡꯅꯗꯕ ꯍꯌꯦꯡ ꯊꯦꯡꯅꯁꯤꯔꯣ
ꯍꯣ ꯀꯥꯏꯗꯦ ꯀꯥꯏꯗꯦ ꯀꯥꯏꯗ ꯊꯦꯡꯅꯁꯤꯕ
ꯈꯪꯗꯦꯅꯦ ꯅꯣꯏ ꯊꯕꯛ ꯃꯐꯝ ꯅꯪ ꯄꯨꯡ ꯊ꯭ꯔꯤꯒꯨꯝꯕꯗ ꯂꯣꯏꯔꯗꯤ ꯐ꯭ꯔꯤꯗ ꯑꯗꯨꯝ ꯉꯥꯏꯔꯝꯃꯒꯦꯅꯦ
ꯍꯥꯏꯗꯤ ꯄꯨꯡ꯫ ꯄꯨꯡ ꯑꯍꯨꯝ ꯑꯍꯨꯝꯗ ꯆꯞ ꯆꯥꯔꯕꯅꯦ ꯊꯕꯛ ꯂꯣꯏꯕꯒ
ꯑꯝ ꯑꯂꯥꯝꯗꯣ ꯊꯝꯃꯝꯃꯒꯦ ꯑꯗꯨꯗꯤ꯫
ꯎꯝ ꯄꯨꯡ ꯑꯍꯨꯝ ꯍꯥꯏꯁꯦ ꯑꯂꯥꯝ ꯊꯝꯗ꯭ꯔꯁꯨ ꯌꯥꯔꯦꯗ
ꯑꯁ ꯑꯩꯗꯤ ꯑꯦꯂꯥꯝ ꯊꯝꯅꯤꯡꯉꯦꯗ
ꯑꯩꯗꯤ ꯅꯨꯡꯉꯥꯏꯕꯅꯤꯅ ꯑꯦꯂꯥꯝ ꯊꯝꯗ꯭ꯔꯁꯨ ꯇꯨꯝꯕꯒꯗꯤ ꯂꯩꯔꯣꯏꯗꯅ
ꯍꯥ ꯍꯥ ꯁꯨꯡꯁꯣꯏ ꯁꯣꯏꯗ꯭ꯔꯤꯉꯩꯗꯤ ꯑꯦꯂꯥꯝ ꯊꯝꯕꯅ ꯐꯒꯦꯔꯅ ꯈꯟꯕ꯫
ꯑꯗꯨꯁꯨ ꯀꯥꯏꯗꯦ ꯀꯥꯎꯒꯟꯕ ꯑꯩꯈꯣꯏꯒꯤꯗꯤ ꯊꯝꯗꯕ ꯌꯥꯔꯣꯏꯅꯦ
ꯅꯪꯁꯦ ꯑꯗꯣ ꯄꯨꯡ ꯑꯍꯨꯝ ꯑꯗꯨꯋꯥꯏꯗ ꯉꯥꯏꯔꯝꯃꯒꯦ ꯅꯪ ꯑꯗꯨꯝ ꯍꯦꯛ ꯊꯣꯛꯂꯛꯈ꯭ꯔꯣ
ꯑꯣ ꯍꯌꯦꯡꯁꯦ ꯑꯍꯨꯝ ꯍꯥꯏꯁꯦ꯫ ꯄꯤ ꯑꯦꯝꯅꯤꯀꯣ ꯑꯦ ꯑꯦꯝꯗ ꯉ ꯉꯥꯏꯔꯝꯗꯅ ꯑꯁ ꯂꯣꯏꯔꯤ ꯕꯨꯠꯀ ꯂꯣꯏ꯫